ꯍꯗꯣ
ꯎꯝ ꯏꯆꯦ ꯀꯩ ꯂꯩꯣꯏꯔꯝꯃꯤꯅꯣ ꯆꯥꯛ ꯏꯁꯤꯡꯒ ꯊꯣꯡꯈ꯭ꯔꯕꯣ
ꯍꯥꯎ ꯇꯣꯡ꯭ꯔꯦ ꯏ ꯅꯪ ꯑꯣꯗꯅꯦ
ꯎꯝ
ꯍ ꯃꯆꯥ ꯂꯧꯅꯤꯡꯉꯦ ꯍꯥꯏꯔꯝꯕꯗꯣ ꯑꯩꯈꯣꯏꯅ ꯑꯗꯨꯗꯨꯒꯤ ꯅꯪ ꯍꯥꯏꯗꯤ ꯀꯔꯝ ꯀꯔꯝꯕ ꯂꯧꯅꯤꯡꯉꯤꯅꯣ ꯍꯥꯏꯗꯤ ꯀꯔꯝꯕ ꯃꯆꯨ ꯂꯧꯅꯤꯡꯉꯤꯅꯣ ꯍꯪꯒꯦꯅ ꯇꯧꯔꯛꯄꯅꯦ
ꯆꯦꯗꯣ ꯍꯨꯏꯒ ꯑꯃꯨꯕ ꯌꯥꯎꯕ꯭ꯔꯥ ꯍꯥꯏꯗꯤ ꯑꯃꯨꯛ ꯁꯣꯛꯎꯨꯕꯗ ꯑꯁ ꯑꯗꯨꯗꯤ ꯑꯩꯗꯤ ꯑꯗꯨꯗꯣ ꯄꯥꯝꯃꯦ ꯍꯥꯏꯗꯤ ꯑꯩꯗꯤ ꯍꯨꯏꯗꯗꯤ ꯍꯥꯏꯗꯤ ꯃꯆꯨ ꯑꯇꯩ ꯑꯇꯩꯁꯨ ꯑꯗꯨꯝ ꯄꯥꯝꯕꯗꯤ ꯄꯥꯝꯃꯦꯕꯀꯣ ꯑꯗꯨ ꯑꯣꯏꯔꯒꯁꯨ ꯑꯩꯅ ꯑꯃꯨꯛ ꯍꯨꯏ ꯑꯃꯨꯕꯁꯦ ꯀꯩꯝꯇ ꯀꯥꯟ ꯑꯗꯨꯝ ꯎ ꯁꯤꯁꯦ ꯑꯩꯗꯤ ꯌꯥꯝ ꯁꯨꯝ ꯅꯨꯡꯁꯤꯖꯩꯕ ꯑꯗꯨꯗꯨꯅ ꯑꯩꯗꯤ ꯐꯪꯉꯝꯃꯤꯅꯦ ꯑꯗꯣ ꯏꯦꯔꯣꯏꯗ ꯂꯩꯔꯗꯤ ꯆꯞ ꯆꯥꯔꯦ ꯑꯣ ꯏꯆꯦꯍꯣꯏꯒꯤꯗ ꯀꯣꯏꯔꯣ ꯅꯠꯇ꯭ꯔꯒꯅ ꯑꯩꯈꯣꯏ ꯏꯆꯦꯍꯣꯏꯒꯤ ꯊꯪꯅꯕꯗ ꯀꯣꯏꯏꯔꯣ
ꯑꯩꯈꯣꯏꯒꯤ ꯍꯨꯏ ꯃꯄꯤꯅ ꯀꯣꯛꯄꯅꯦ ꯑꯅꯤ ꯑꯗꯣ ꯃꯥꯗꯣ ꯍꯟꯇꯛ ꯎ ꯑꯍꯥꯟꯕꯁꯨ ꯑꯣꯏꯕꯒꯤ ꯍꯨꯏ ꯏꯅꯥꯎ ꯍꯣꯏ ꯍꯥꯏꯕꯗꯤ ꯌꯥꯝ ꯐꯖꯩꯑꯕ ꯆꯥꯎꯔꯒꯥ
ꯍꯣꯏ ꯑꯗꯩ ꯏꯆꯦꯒꯤ ꯍꯨꯏꯕꯤꯗꯨꯗꯤ ꯃꯁꯛ ꯃꯇꯧꯗꯤ ꯑꯗꯨꯝ ꯍꯨꯏꯗꯣ ꯃꯁꯥꯗꯣ ꯕꯨꯕꯨꯛꯀ ꯂꯥꯔꯒꯀꯣ꯫ ꯃꯄꯤ ꯐꯖꯕꯅꯤ ꯑꯗꯨꯣ ꯃꯆꯥꯁꯨ ꯑꯗꯨꯝ ꯐꯖꯔꯝꯒꯅꯤ
ꯐꯖꯩꯌꯦ ꯑꯗꯨꯗꯨꯪꯅꯦ ꯅꯪꯅꯁꯨ ꯁꯨꯡ ꯅꯍꯥꯟ ꯍꯪꯉꯝꯕꯗꯨꯗ ꯑꯩꯗꯣ ꯍꯥꯏꯔꯛꯄꯅꯦ
ꯎꯝ
ꯑꯗ ꯅꯪ ꯑꯃꯇꯪꯗꯣ ꯂꯧꯗꯣꯏꯁꯦ
ꯏꯆꯦꯗꯣ ꯍꯥꯏꯗꯤ ꯑꯅꯤꯒꯨꯝꯕ ꯌꯥꯔꯒꯗꯤ ꯑꯅꯤꯒꯨꯝꯕ ꯑꯣꯏꯅ ꯂꯧꯒꯦ ꯑꯗꯣ ꯑꯉꯧꯕꯒꯨꯝꯕꯁꯨ ꯌꯥꯎꯕ꯭ꯔꯣ ꯑꯉꯧꯕꯒꯨꯝꯕꯗꯣ ꯌꯥꯎꯔꯗꯤ ꯑꯉꯧꯕ ꯑꯃꯒ ꯑꯃꯨꯕ ꯑꯃꯒ ꯂꯧꯒꯦ ꯇꯧꯕꯅꯦ
ꯑꯣ ꯌꯥꯅꯤ ꯌꯥꯥꯎ ꯌꯥꯅꯤ
ꯑꯣ ꯑꯁꯤꯗꯤ ꯆꯞ ꯆꯥꯔꯦ ꯑꯉꯧꯕꯗꯨꯒ ꯑꯃꯨꯕꯗꯨꯒ ꯂꯩꯔꯒꯦ ꯑꯗꯣ ꯍꯧꯖꯤꯛꯁꯤꯕꯨ ꯍꯥꯏꯗꯤ ꯃꯆꯤꯟꯖꯥꯛ ꯆꯥꯛ ꯀꯩꯀꯩ ꯆꯥꯕ ꯍꯩꯔꯕꯣ ꯑꯗꯨꯝ ꯂꯧꯕ ꯌꯥꯕ ꯃꯇꯝ ꯌꯧꯔꯕꯣ
ꯃꯣꯏꯁꯦ ꯍꯧꯖꯤꯛꯀꯤ ꯑꯣꯏꯅꯗꯤ ꯁꯪꯒꯣꯝꯒꯨꯝꯕ ꯆꯥꯏꯌꯦ ꯑꯗꯣ ꯆꯥꯛꯀꯨꯝꯕꯁꯨ ꯈꯇꯪ ꯄꯤꯛꯅ ꯄꯤꯛꯅ ꯇꯛꯈꯥꯏꯕ ꯑꯗꯨꯃꯥꯏꯅꯗꯤ ꯆꯥꯏ ꯑꯗꯣ ꯅꯨꯃꯤꯠ ꯍꯞꯇꯥ ꯑꯅꯤꯒꯨꯝꯕꯒꯨꯝꯕ ꯂꯩꯔꯗꯤ ꯂꯧꯕ ꯌꯥꯔꯅꯤ ꯍꯥꯏꯕꯗꯤ ꯆꯥꯛ ꯆꯥꯕ ꯍꯩꯔꯅꯦꯕ
ꯑꯣ ꯑꯗꯨꯗꯤ ꯍꯥꯏꯗꯤ ꯎꯝ ꯍꯥꯏꯗꯤ ꯍꯌꯦꯡꯏ ꯑꯥ ꯑꯗꯨꯃꯥꯏꯅ ꯍꯥꯏꯗꯤ ꯆꯥꯛ ꯆꯥꯕ ꯀꯩꯀꯩꯗꯣ ꯍꯩꯔꯀꯥꯟꯗ ꯐꯖꯅ ꯑꯣꯏꯅ ꯂꯧꯔꯒꯦ ꯍꯥꯏꯕꯗꯤ ꯆꯥꯛ ꯆꯥ ꯍꯩꯇ꯭ꯔꯀꯥꯟꯗ ꯃꯣꯠꯁꯜꯂꯒ ꯍꯌꯦꯡ ꯋꯥꯏ ꯑꯃꯨꯛ ꯃꯁꯥ ꯁꯣꯜꯂ ꯅꯨꯡꯉꯥꯏꯇꯦꯗꯅ
ꯑ ꯑꯗꯣ ꯍꯥꯏꯗꯤ ꯅꯪꯅ ꯂꯧꯅꯤꯡꯉꯤꯁꯦ
ꯎꯝ
ꯖꯤ ꯂꯥꯕ ꯑꯣꯔ ꯑꯃꯣꯝꯂꯥ
ꯏꯆꯦ ꯑꯩꯗꯤ ꯂꯥꯕ ꯉꯥꯛꯇ ꯑꯣꯏꯅ ꯂꯧꯒꯦ ꯑꯩꯅ ꯍꯥꯏꯕ ꯃꯆꯨꯁꯤꯡꯗꯣ ꯁꯨꯔꯤꯕ ꯅꯠꯇ꯭ꯔꯣ
ꯑꯥꯎ ꯁꯔꯤꯌꯦ
ꯑꯣ ꯑꯗꯣ ꯏꯆꯦ ꯀꯩ ꯏꯟꯁꯥꯡ ꯊꯣꯡꯉꯒꯦ ꯉꯁꯤꯗꯤ
ꯑꯩꯈꯣꯏꯒꯤꯁꯦ ꯁꯧꯔꯤ ꯑꯣꯏꯅ ꯈꯣꯡꯉꯦ꯫
ꯑꯣ ꯑꯩꯗꯤ ꯑꯩꯈꯣꯏ ꯍꯤꯡꯒꯣꯜꯗꯒꯤꯩ ꯉꯁꯥꯏ ꯁꯦꯕꯣꯠ ꯈꯔ ꯍꯦꯛꯑꯦ ꯑꯗꯨꯗꯨꯒꯤ ꯁꯦꯕꯣꯠ ꯆꯥꯛ ꯇꯧꯁꯟꯒꯦꯅ ꯀꯟꯅ ꯇꯧꯔꯝꯃꯤ꯫ ꯕꯣꯠꯁꯥꯛꯇꯨꯗꯩ ꯆꯦ ꯉꯥꯏꯍꯥꯛ ꯑꯃꯨ ꯍꯥꯏꯕꯗꯣ ꯕꯣꯔꯤꯒ ꯊꯣꯡꯕꯒꯤꯗꯣ ꯑꯗꯨꯗꯣ ꯑꯩꯗꯤ ꯍꯥꯏꯗꯤ ꯃꯔꯣꯏꯗꯣ ꯂꯩꯍꯧꯗ꯭ꯔꯕ ꯑꯗꯒꯤ ꯑꯩꯈꯣꯏꯒꯤꯗꯩ ꯍꯦꯛꯇꯕꯨꯁꯨ ꯃꯔꯣꯏꯗꯣ ꯆꯣꯡꯉꯝꯗ꯭ꯔꯦ ꯑꯗꯨꯗꯨꯅꯅꯦ ꯍꯥꯏꯗꯤ ꯉꯔꯥꯡ ꯁꯦꯕꯣꯠ ꯈꯔ ꯍꯦꯛꯑꯦ ꯑꯩꯈꯣꯏ ꯍꯤꯡꯒꯣꯜꯗꯒꯤ ꯑꯗꯨꯗ ꯁꯦꯕꯣꯠꯇ ꯑꯣꯏꯅ ꯈꯔ ꯊꯣꯡꯖꯜꯂꯕꯅꯦ ꯁꯦꯕꯣꯠꯀꯕꯣꯔꯤꯗꯨꯒ꯫
ꯎꯝ ꯑꯣ ꯑꯗꯨꯁꯨ ꯑꯗꯨꯝ ꯍꯥꯎꯕꯅꯦ ꯄꯨꯅꯤꯗ
ꯎꯝ ꯍꯥꯎꯋꯦ ꯍꯥꯏꯗꯤ ꯁꯦꯕꯣꯠꯇꯣ ꯑꯔꯤꯕ ꯅꯠꯇꯕꯅꯤꯅ ꯑꯅꯧꯕꯅꯤꯅꯀꯣ ꯇꯨꯝ ꯅꯅꯥꯧꯔꯤ ꯄꯅꯦ ꯍꯥꯅꯤ ꯑꯗꯣ ꯏꯆꯤ ꯁꯤꯁꯦ ꯍꯥꯏꯕꯗꯤ ꯊꯥꯎ ꯉꯧꯁꯟꯕꯗꯣꯏ ꯉꯥꯔꯤ ꯃꯇꯜ ꯑꯃꯅꯤ ꯍꯥꯞꯄꯁꯦ ꯃꯍꯥꯎ ꯌꯥꯝ ꯂꯩꯌꯦꯅ ꯍꯥꯏ ꯑꯗꯣ ꯍꯥꯞꯀꯣꯏꯗꯣꯏꯅꯦ ꯑꯗꯣ ꯏꯆꯦ ꯍ ꯑꯣꯏꯅ ꯊꯣꯡꯕꯗꯁꯨ ꯑꯗꯨꯝ ꯍꯥꯞꯄꯤꯕ꯭ꯔꯣ
ꯑꯣ ꯑꯗꯨꯝ ꯍꯥꯞꯄꯦ ꯂ ꯍꯧꯕ ꯀꯥꯟꯗ
ꯎ ꯍꯥꯏꯗꯤ ꯑꯩꯗꯤ ꯑꯗꯨꯝ ꯑꯅꯝꯕꯅ ꯏꯟꯁꯥꯡꯒꯨꯝꯕ ꯍꯥꯏꯗꯤ ꯑꯗꯨꯃꯥꯏꯅ ꯉꯥꯔꯤ ꯍꯥꯞꯄ ꯌꯥꯕꯗꯗꯤ ꯉꯥꯔꯤ ꯍꯥꯞꯄꯁꯦ ꯌꯥꯝ ꯃꯅꯝ ꯅꯨꯡꯁꯤꯕ ꯊꯥꯎ ꯉꯧꯔꯛꯄ ꯀꯥꯟꯗꯒ
ꯎꯝ ꯑꯗꯨꯗꯤ ꯅꯪꯒꯤꯛꯁꯦ ꯑꯉꯧꯕ ꯑꯃꯒ ꯑꯃꯨꯕ ꯑꯃꯒ ꯀꯥꯛꯑꯝꯃꯒꯦꯀꯣ꯫
ꯍꯣꯏ ꯆ ꯌꯥꯏꯌꯦ ꯑꯩꯈꯣꯏꯒꯤꯗꯤ ꯍꯥꯏꯗꯤ ꯑꯩꯈꯣꯏꯒꯤ ꯎ ꯑꯩꯈꯒꯤ ꯏꯈꯨꯔꯥꯒꯤ ꯃꯁꯨꯁꯤꯡ ꯂꯩꯕꯁꯤꯡꯗꯣ ꯃꯣꯏꯁꯨ ꯍꯥꯏꯗꯤ ꯑꯉꯥꯡꯁꯤꯡꯗꯣ ꯍꯨꯏꯁꯤꯡꯗꯣ ꯌꯥꯝ ꯂꯨꯅ ꯇꯧꯋꯦꯕ ꯑꯗꯨꯗꯨꯅ ꯑꯗꯒꯤ ꯑꯩꯈꯣꯏꯁꯨ ꯑꯗꯨꯝ ꯍꯥꯏꯗꯤ ꯗꯒꯤ ꯑꯗꯨꯝ ꯑꯩꯈꯣꯏꯒꯤ ꯕꯕꯥ ꯍꯣꯏ ꯀꯩ ꯍꯣꯏ ꯑꯗꯨꯝ ꯍꯨꯏꯁꯦ ꯌꯥꯝ ꯂꯨꯅ ꯇꯧꯖꯕꯅꯤꯅꯅꯦ ꯁꯤ ꯑꯗꯒꯤ ꯑꯩꯅ ꯑꯃꯨꯛ ꯑꯅꯤꯕ ꯂꯧꯒꯦ ꯍꯥꯏꯔꯤꯁꯤꯅ ꯍꯥꯏꯗꯤ ꯍꯨꯏꯅꯥꯎ ꯃꯆꯥ ꯂꯧꯔꯛꯄꯁꯤꯗꯤ ꯃꯣꯏ ꯍꯥꯏꯗꯤ ꯍꯞꯇꯥ ꯑꯃꯨꯛ ꯀꯩꯃꯨꯃꯛꯇꯗꯤ ꯑꯗꯨꯝ ꯅꯧꯅ ꯃꯄꯤ ꯀꯥꯏꯅꯕ ꯀ ꯌꯥꯝ ꯈꯣꯡꯒꯟꯗ꯭ꯔꯅꯦ ꯑꯍ ꯅꯨꯡꯉꯥꯏꯗꯤꯦ ꯌꯥꯝ ꯇꯧꯋꯦꯕ ꯑꯗ ꯍꯥꯏꯗꯤ ꯑꯅꯤꯗꯣ ꯂꯩꯃꯤꯟꯅꯔꯒꯗꯤ ꯃꯐꯝ ꯑꯃꯗꯒꯤꯁꯨ ꯄꯨꯟꯅ ꯂꯥꯛꯄꯅꯤꯅ ꯈꯤꯇꯪ ꯐꯩꯗꯅ ꯃꯣꯏꯗꯁꯨ
ꯍꯣꯏ
ꯍ ꯇꯀꯤꯅꯦ
ꯑꯗꯣ ꯑꯃꯗꯅꯦ ꯃꯣꯏꯁꯦ ꯂꯨꯄꯥ ꯂꯤꯁꯤꯡ ꯑꯃꯒ ꯆꯥꯝꯃꯉꯥ ꯑꯗꯨꯃꯥꯏꯅ ꯌꯣꯜꯂꯦꯕꯀꯣ
ꯎꯝ
ꯪꯨꯝ ꯗ ꯌꯥꯅꯤ
ꯁꯦ ꯑꯗꯨꯗꯤ ꯑꯁ ꯌꯥꯝ ꯅꯨꯡꯉꯥꯏꯔꯦ ꯍꯥꯏꯗꯤ ꯑꯩꯣꯏꯒꯤꯗꯤ ꯄꯩꯁꯥꯒꯤꯗꯤ ꯀꯩꯅ ꯇꯧꯗ ꯍꯥꯏꯗꯤ ꯍꯨꯏꯅꯥꯎꯗꯣ ꯑꯗꯨꯝ ꯃꯁꯥ ꯃꯎꯕ ꯄꯨꯔꯥ ꯐꯖꯔꯗꯤ ꯑꯗꯨꯝ ꯄꯥꯝꯃꯦꯕ ꯑꯗꯨꯗꯨꯅ ꯑꯗꯨꯝ ꯍꯥꯏꯗꯤ ꯃꯃꯜꯒꯤꯗꯤ ꯀꯩꯝꯇ ꯈꯟꯕꯗꯨꯗ ꯑꯗꯨꯝ ꯂꯧꯔꯗꯕꯅꯦ ꯍꯥꯏꯕꯗꯤ ꯃꯆꯨꯗꯨꯁꯨ ꯑꯩꯅ ꯄꯥꯝꯕꯗꯣ ꯌꯥꯎꯕꯅꯤꯅ
ꯎ
ꯍ
ꯍꯣꯏ ꯌꯥꯏꯌꯦꯦ ꯍꯥꯏꯗꯤ ꯑꯗꯨꯃꯥꯏꯅ ꯑꯗꯨꯝ ꯂꯧꯔꯁꯨꯀꯣ
ꯎꯝ ꯑꯗꯣ ꯑꯩꯈꯣꯏ ꯁ꯭ꯋꯥꯏꯗꯗꯤ ꯍꯥꯏꯗꯤ ꯀꯣꯒꯁꯨ ꯑꯗꯨꯃꯥꯏꯅ ꯐꯖꯕꯗꯣ ꯃꯆꯨ ꯑꯩꯅ ꯄꯥꯝꯕꯗꯣ ꯌꯥꯎꯗꯦꯕ ꯑꯗꯨꯅ ꯆꯤꯍꯣꯏꯒꯤꯗꯨꯗꯤ ꯑꯩ ꯃꯆꯨꯗꯨꯕꯨ ꯑꯩꯅ ꯄꯥꯝꯕꯗ ꯑꯣꯏꯔꯦ ꯑꯗꯨꯗꯨꯅꯟ ꯀꯁꯤꯗ ꯍꯔ ꯇ
ꯑꯗꯣ ꯅꯣꯏꯒꯤ ꯏꯅꯥꯎ ꯅꯨꯨꯄꯤ ꯑꯃ ꯂꯩꯕꯗꯣ ꯃꯥꯕꯨ ꯀ꯭ꯂꯥꯁ ꯀꯌꯥ ꯇꯝꯃꯒꯦ
ꯃꯥ ꯍꯟꯗ ꯀꯩꯅꯣꯅꯤ ꯀ꯭ꯂꯥꯁ ꯂ ꯍꯥꯏꯅ ꯀꯥꯏꯅꯤ
ꯑꯣ ꯃꯥꯗꯤ ꯇꯨꯏꯁꯟꯒꯨꯝꯕ ꯆꯠ ꯀꯗꯤ ꯍꯥꯏꯗꯤ ꯍꯧꯖꯤꯛꯀꯥꯟꯒꯤ ꯁꯦꯟꯇꯔꯒꯨꯝꯕ ꯍꯥꯏꯗꯤ ꯇꯨꯏꯁꯟ ꯁꯦꯟ ꯔꯒꯨꯝꯕ ꯌꯥꯝ ꯂꯩꯅꯩ ꯑꯗꯨꯒꯨꯝꯕ ꯆꯠꯄ ꯆ ꯑꯣꯖꯥ ꯑꯃꯃꯝꯗ ꯃꯥꯒꯤ ꯍꯥꯏꯕꯗꯤ ꯁꯕꯖꯦꯛ ꯑꯃꯃꯝꯒꯤ ꯆꯠꯄ꯭ꯔꯣ
ꯎꯝ ꯑꯣ ꯑꯗꯣ ꯏꯆꯦ ꯍꯣꯏꯒꯤꯗꯤ ꯍꯥꯏꯗꯤ ꯇꯤꯜꯍꯧ ꯃꯔꯨꯗꯣ ꯅꯣꯏꯗꯤ ꯑꯗꯨꯝ ꯍꯥꯏꯗꯤ ꯕꯖꯥꯔꯗꯩ ꯂꯩꯔ ꯆꯥꯕ꯭ꯔꯣ ꯅꯠꯇ꯭ꯔꯒ ꯍꯥꯏꯗꯤ ꯍꯤꯡꯒꯣꯜ ꯆꯥꯎꯕꯅꯤꯅ ꯅꯣꯏꯗꯤ ꯍꯪꯒꯣꯜꯗꯒꯤ ꯂꯣꯛꯑꯒ ꯑꯗꯨꯝ ꯑꯔꯣꯛꯄꯅ ꯂꯤꯔꯒ ꯆꯥꯕ
ꯍꯣꯏ ꯑꯩꯈꯣꯏꯒꯤꯗꯤ ꯑꯩꯈꯣꯏꯒꯤ ꯑꯣꯏꯅ ꯆꯥꯅꯕꯗꯤ ꯑꯗꯨꯃꯥꯏꯅ ꯍꯤꯡꯒꯣꯜꯗꯒꯤ ꯂꯧꯔꯒ ꯊꯝꯃꯦ ꯑꯗꯣ ꯃꯤꯉꯣꯟꯗ ꯌꯣꯟꯊꯣꯛꯄ ꯈꯣꯠꯄꯗꯨꯃꯗꯤ ꯇꯧꯗ꯭ꯔꯦꯕꯀꯣ ꯍ ꯁꯥꯥꯒꯤ ꯆꯥꯖꯕꯒꯤ ꯑꯣꯏꯅꯗꯤ ꯑꯗꯨꯝ ꯍꯤꯡꯈꯣꯜꯒꯤꯁꯤꯅ ꯑꯗꯨꯝ ꯀꯣꯟꯅꯅꯕ ꯑꯗꯨꯝ
ꯑꯣꯖ ꯍꯩꯗ ꯍꯥꯏꯗꯤ ꯍꯧꯖꯤꯛ ꯌꯥꯝ ꯇꯥꯡꯉꯦꯕ ꯄꯣꯠ ꯆꯩꯁꯤꯡꯁꯦ
ꯎꯝ
ꯑꯗꯨꯅ ꯑꯩꯈꯣꯏꯒꯤꯁꯨ ꯍꯥꯏꯗꯤ ꯍꯤꯡꯒꯣꯜꯗ ꯆꯥꯎꯔꯝꯃꯗꯤ ꯑꯩꯈꯣꯏꯒꯤꯁꯨ ꯊꯥꯔꯒ ꯑꯗꯨꯃꯥꯏꯅ ꯂꯣꯛꯑꯒꯗꯤ ꯆꯥꯅꯤꯡꯉꯦ ꯑꯗꯣ ꯍꯤꯡꯒꯣꯜ ꯂꯩꯇꯕꯅꯤꯅ ꯑꯗꯨꯝ ꯎꯄꯥꯏ ꯂꯩꯇꯕꯅꯤꯅ ꯑꯗꯨꯝ ꯂꯩꯔ ꯇꯩꯔꯒ ꯂꯣꯏ ꯑꯣꯏꯅ ꯆꯥꯔꯦ
ꯑꯣ ꯑꯗꯨꯗꯤꯅꯦ ꯍꯥꯟꯅ ꯍꯨꯏ ꯂꯧꯕꯒꯤ ꯂꯥꯛꯄ ꯀꯥꯟꯗꯨꯗ ꯑꯗꯨꯝ ꯈꯔ ꯄꯨꯕ ꯇꯤꯜꯍꯥꯎ ꯀꯩꯀꯥꯗꯣ
ꯍꯣꯏ ꯑꯗꯣ ꯍꯧꯖꯤꯛ ꯑꯗꯨꯝ ꯇꯥꯛꯅꯕꯅꯤꯅ ꯌꯥꯔꯦꯗ ꯍꯥꯏꯗꯤ ꯏꯆꯦꯍꯣꯏꯒꯤ ꯑꯗꯨꯝ ꯆꯥꯅꯕ ꯑꯗꯨꯝ ꯊꯝꯃꯣ ꯑꯗꯣ ꯏꯆꯦꯍꯣꯏꯒꯤ ꯉꯥꯏꯍꯥꯛ ꯑꯃꯨꯛ ꯎ ꯃꯣꯔꯣꯛ ꯄꯥꯝꯕꯤ ꯑꯃ ꯍꯧꯕꯗꯣ ꯍꯧꯖꯤꯛꯐꯥꯎ ꯍꯤꯡꯉꯤꯕꯣ
ꯃꯤ ꯍꯤꯡꯉꯤꯌ‌ꯦ ꯃꯥꯗ‌ꯣ ꯍꯥꯏꯗꯤ ꯐꯖꯟꯅ ꯄꯥꯜꯂꯦ ꯑꯗꯨꯒ ꯑꯗꯨꯝ ꯁꯥ ꯁꯥꯏ ꯑꯗꯣ ꯑꯗꯨꯝ ꯅꯪꯗꯣ ꯃꯍꯥꯎ ꯑꯗꯨꯝ ꯇꯪꯉꯣ
ꯍ‌ꯣ ꯑꯗꯨꯝ ꯃꯣꯔꯣꯛꯇꯣ ꯍꯥꯏꯗꯤ ꯁꯥꯒꯟꯕ ꯁꯥꯒꯟꯗꯕ꯭ꯔ ꯂꯩ ꯑꯗꯣ ꯁꯥꯒꯟꯕ꯭ꯔꯥ ꯁꯥꯒꯟꯗꯕ꯭ꯔꯣ ꯑꯗꯨꯗꯨꯕꯣ
ꯑꯗꯨꯝ ꯆꯥꯕ ꯌꯥꯏ ꯍꯥꯏꯗꯤ ꯑꯗꯨꯝ ꯁꯥꯏꯌꯦ
ꯑꯣ ꯑꯩꯈꯣꯏꯒꯤꯗꯤꯅꯦ ꯑꯩꯈꯣꯏ ꯑꯃ ꯊꯥꯔꯝꯕꯗꯣ ꯑꯃꯨꯛ ꯈꯛꯇꯪꯗꯤ ꯐꯖꯅ ꯄꯥꯜꯂꯝꯃꯦ ꯑꯗꯨꯗꯨꯒꯅꯦ ꯄꯥꯝꯕꯤꯦ ꯍꯦꯛꯇ ꯁꯤꯊꯔꯛꯄ ꯑꯗꯣ ꯏꯆꯦꯒꯤꯗꯤ ꯀꯩꯝ ꯇꯧꯗꯕ꯭ꯔꯥ
ꯍꯣꯏ ꯀꯩꯁꯨꯝ ꯇꯧꯗꯦ ꯑꯗꯣ ꯎꯝ ꯎꯃꯣꯔꯣꯛꯀꯨꯝꯕ ꯊꯥꯕꯁꯦ ꯁꯨꯝ ꯍꯥꯏꯅꯩ ꯍꯥꯏꯗꯤ ꯃꯥꯁꯦ ꯍꯥꯏꯗꯤ ꯑꯁꯦꯡ ꯑꯃ ꯍꯥꯏꯗꯤ ꯁꯨꯝ ꯆꯥꯛ ꯊꯣꯡꯕꯒꯤ ꯈꯨꯠꯆꯨꯝ ꯀꯩꯀꯥꯕꯨ ꯑꯣꯏꯔꯁꯨ ꯑꯗꯒꯤ ꯂꯨꯈꯥꯛꯀꯨꯝꯕ ꯀꯩꯀꯥ ꯑꯣꯏꯔ ꯑ ꯃꯥꯏ ꯃꯅꯥꯛꯇ ꯍꯨꯟꯗꯣꯛꯄ ꯈꯣꯠꯄꯁꯦ ꯌꯥꯗꯦꯅ ꯁꯨꯝ ꯍꯥꯏꯅꯩꯌꯦꯕꯀꯣ
ꯍꯣꯏ ꯑꯗꯣ ꯑꯩꯈꯣꯏꯒꯤꯗꯤ ꯑꯗꯨꯝꯃꯥꯏꯅ ꯈꯔ ꯌꯥꯎꯔꯕ ꯈꯪꯗꯦꯅꯦ ꯎꯝ
ꯑꯗꯨꯒꯨꯝꯕꯒꯤ ꯁꯨ ꯑꯣꯏꯔꯝꯕ ꯌꯥꯏ ꯅꯠꯇ꯭ꯔꯒ ꯅꯣꯏꯒꯤ ꯂꯩꯍꯥꯎꯒꯨꯝꯕ ꯍꯥꯏꯗꯤ ꯃꯁꯥꯒꯤ ꯑꯗꯨꯃꯥꯏꯅ ꯋꯥꯠꯄꯒꯤ ꯑꯣꯏꯔꯝꯕꯁꯨ ꯌꯥꯏꯗ
ꯍꯣꯏ ꯑꯩꯈꯣꯏꯒꯤꯗꯣ ꯍꯥꯏꯗꯤ ꯂꯩꯕꯥꯛꯇꯣ ꯉꯥꯏꯍꯥꯛ ꯑꯃꯨꯛ ꯁꯤꯟꯕ ꯀꯩꯗꯧꯕꯒꯤꯗ ꯂꯩꯕꯥꯛꯇꯣ ꯈꯔꯗꯤ ꯈꯪ ꯈꯪꯗꯤ ꯂꯥꯎꯔꯦꯕ ꯑꯗꯨ ꯅ ꯂꯩ ꯍꯥꯎꯒꯤ ꯆꯥꯡꯗꯨꯁꯨ ꯈꯔ ꯍꯟꯊꯔꯝꯃꯥꯒꯗꯕ ꯃꯥꯜꯂꯦ ꯑꯗꯣ ꯑꯩꯁꯨ ꯍꯥꯏꯗꯤ ꯗꯤ ꯎꯡ ꯊꯤ ꯀꯩꯀꯩ ꯑꯗꯒꯤ ꯑꯩꯈꯣꯏ ꯌꯦꯟ ꯂꯣꯏꯕꯗꯣ ꯑꯗꯨꯗꯨꯒꯤ ꯍꯥꯏꯗꯤ ꯌꯦꯟꯊꯤ ꯀꯩꯀꯥ ‌ꯗꯨꯒꯤ ꯑꯗꯨꯒꯨꯝꯕꯗꯣ ꯈꯔ ꯍꯥꯞꯆꯤꯟ ꯈꯣꯠꯆꯤꯟ ꯇꯧꯔꯒ ꯑꯩꯁꯨ ꯑꯗꯨꯝ ꯃꯇꯦꯛ ꯑꯃ ꯐꯖꯅ ꯂꯩꯍꯥꯎꯗꯨ ꯁꯦꯝꯃꯒ ꯑꯝꯇꯪ ꯊꯥ ꯇꯔꯦ
ꯍ ꯍ‌ꯣ ꯍ‌ꯣ ꯑꯗꯨꯃꯥꯏꯅ ꯊꯥꯛꯑꯣ ꯇꯧꯕꯨꯗꯤ ꯑꯗꯨꯝ ꯎꯃ‌ꯣꯔꯣꯛ ꯑꯗꯨꯒꯨꯝꯕ ꯄꯥꯝꯕꯤ ꯑꯗꯨꯝ ꯈꯔ ꯂꯩꯔꯤꯕꯀꯣ ꯍꯥꯏꯗꯤ ꯑꯩꯈꯣꯏꯅ ꯑꯗꯨꯝ ꯁꯦꯝꯖꯕ
ꯎꯝ
ꯗꯨꯁꯨ ꯁꯨꯝ ꯂꯧꯔꯒ ꯅꯪꯁꯨ ꯑꯗꯨꯝ ꯊꯥ ꯌꯦꯡꯉꯣ ꯇꯣ ꯍꯟꯇꯃꯨꯛꯀꯤ ꯊꯥꯕ ꯀꯥꯟꯅꯗꯗꯦ ꯈ‍꯭ꯔꯥ ꯑꯥꯃ ꯁꯦꯟꯅꯕꯤꯌꯣꯕ ꯍꯥꯏꯗꯤ ꯃꯥꯥꯒꯤ ꯌꯥꯗꯕꯒꯦ ꯀꯥꯗꯣ ꯑꯗꯣ ꯑꯗꯨꯝ ꯅ‌ꯣꯏ ꯑꯗꯥꯏꯗꯁꯨ ꯗꯨꯝ ꯑꯍꯟꯒꯨꯝꯕꯗ ꯑꯗꯩ ꯑꯈꯪꯕ ꯃꯤꯗ ꯑꯗꯨꯝ ꯍꯪꯕ ꯑꯗꯨꯝ ꯃꯣꯏꯅꯁꯨ ꯑꯗꯨꯝ ꯍꯥꯏꯕꯤꯔꯛꯀꯅꯤꯗꯅ
ꯍꯣꯏ ꯑꯗꯣ ꯏꯆꯦ ꯑꯩꯅ ꯁꯨꯅ‌ꯦ ꯑꯩꯗꯤ ꯍꯥꯏꯗꯤ ꯑꯗꯨꯃꯥꯏꯅꯗꯤ ꯇꯧ ꯇꯧꯁꯤꯟꯗꯦꯕ ꯑꯗ ꯑꯩꯈꯣꯏꯒꯤ ꯍꯥꯏꯗꯤ ꯁꯨꯝ ꯂꯩꯀꯥꯏꯒꯤ ꯀꯩꯒꯤ ꯅꯣꯡ ꯐꯥꯗꯣꯛꯀ ꯑꯉꯥꯡꯅꯕꯤꯅ ꯍꯦꯛꯄ ꯂꯥꯛꯄꯗꯨꯗ ꯃꯣꯏꯗꯤ ꯈꯪꯗꯕꯅꯤꯅ ꯍꯦꯛꯇ ꯑꯗꯨꯒꯨꯝꯝꯕꯗꯣ ꯌꯥꯎꯁꯜꯂꯝꯃꯅꯤꯕ ꯑꯗꯨꯅꯅꯦ ꯇꯧꯔꯤꯁꯦ
ꯑꯗꯨ ꯍ ꯀ ꯏꯟꯇꯔꯅꯦꯠ ꯍꯤ ꯀꯥꯔ ꯂꯣꯏꯅ ꯐꯪꯉꯕꯅꯤꯅ ꯍꯥꯏꯗꯤ ꯃꯣꯏꯁꯦ ꯀꯃꯥꯏꯅ ꯊꯥꯒꯅꯤ ꯈꯣꯠꯀꯅꯤꯕꯁꯨ ꯑꯗꯨꯝ ꯈꯪ ꯌꯥꯏꯗꯅ ꯑꯩꯈꯣꯏꯅ
ꯑ ꯃꯥꯅꯦ ꯃꯥꯅꯦ
ꯑꯗꯨꯅ ꯑꯗꯨꯝ ꯑꯗꯨꯒꯨꯝꯕꯗꯩꯁꯨ ꯑꯗꯨꯝ ꯌꯦꯡꯉꯣꯕ
ꯍꯣꯏ ꯑꯗꯨꯅꯦ ꯑꯩꯁꯨꯅꯦ ꯑꯗꯨꯒꯨꯝꯕꯁꯦ ꯍꯥꯏꯗꯤ ꯌꯨꯝꯒꯤ ꯊꯕꯛꯑꯣ ꯀꯩꯣ ꯑꯗꯒꯤ ꯁ꯭ꯀꯨꯜ ꯑꯃꯨꯛ ꯆꯠꯀꯅꯤ ꯑꯗꯨꯗꯨꯅꯅꯦ ꯍꯦꯛꯇ ꯌꯦꯡꯁꯤꯟꯕꯁꯦ ꯁꯪꯕ ꯉꯝꯗꯕ ꯑꯗꯨꯅꯦ ꯑꯗꯣ ꯍꯟꯗꯛꯇꯤ ꯈꯔ ꯏꯆꯦꯗꯒꯤꯗ ꯂꯣꯏꯅ ꯂꯧꯔꯒ ꯊꯥꯔꯒꯦ ꯑꯗꯨꯗꯨꯒ ꯐꯖꯅ ꯁꯦꯝꯃꯒ ꯑꯣꯏꯅ ꯊꯝꯃꯒꯦ
ꯍꯥꯏꯗꯤ ꯆꯝꯄ꯭ꯔꯥ ꯄꯥꯝꯕꯤꯒꯨꯝꯕ ꯑꯗꯒꯤ ꯃꯣꯏꯒꯨꯝꯕꯁꯤꯗꯤ ꯑꯩꯈꯣꯏꯅ ꯍꯥꯏꯗꯤ ꯐꯖꯅ ꯁꯦꯟꯅꯕꯤꯗ꯭ꯔꯗꯤ ꯃꯣꯏꯒꯤꯗꯤ ꯍꯦꯛꯇ ꯍꯤꯡꯒꯟꯗꯦꯕ
ꯑꯗꯨꯅꯤ ꯏꯆꯦ ꯃꯣꯏꯁꯦ ꯈꯔꯕꯨꯗꯤ ꯍꯥꯏꯗꯤ ꯂꯇꯣꯟ ꯈꯔꯗꯤ ꯀꯟꯕ ꯄꯥꯝꯕꯤꯁꯤꯡꯕꯨꯗꯤ ꯑꯣꯏꯗꯣꯏꯅꯦ ꯑꯗꯣ ꯑꯩꯈꯣꯏꯒꯤꯁꯤꯅ ꯍꯥꯏꯕꯗꯤ ꯌꯨꯝꯂꯛꯁꯦ ꯀꯩꯁꯦ ꯑꯉꯥꯡ ꯅꯨꯕꯤ ꯌꯥꯝ ꯂꯩꯕꯅꯤꯅꯀꯣ ꯑꯗꯨꯝ ꯍꯇ ꯑꯩꯅ ꯇꯧꯔꯦꯅ ꯍꯦꯛꯇ ꯌꯥꯗꯕ ꯍꯥꯏꯇꯥꯔꯦ